ꯍꯜꯂꯣ
ꯇꯌꯦ
ꯑꯣ ꯀꯩꯅꯣ ꯅꯪꯗꯣ ꯉꯁꯥꯏ ꯑꯩꯅ ꯕꯖꯥꯔꯗ ꯄꯣꯠ ꯂꯩꯖꯕꯗ ꯊꯦꯡꯅꯩꯅꯦꯍ ꯑꯩ ꯎꯏꯕ ꯑꯩꯁꯦꯅꯦꯀꯣ ꯍꯧꯔꯛꯄ ꯐꯔ ꯇꯥꯔꯦ ꯅꯪ ꯀꯩ ꯂꯩꯕ ꯂꯥꯛꯑꯃꯤꯅꯣ ꯑꯩꯁꯦ ꯅꯪ ꯉꯁꯥꯏ ꯀꯧ ꯅꯪꯍꯧꯗ꯭ꯔꯦ ꯑꯗꯨꯏꯅꯦ ꯅꯤꯡꯁꯤꯡꯉꯛꯇꯅ ꯃꯁꯤ ꯆꯥꯛ ꯇꯣꯛꯑꯒ ꯐꯣꯟ ꯋꯥꯔꯤꯗꯨ ꯁꯥꯟꯅꯗꯕ ꯀꯨꯏꯔꯦ ꯑꯝꯇ ꯑꯗꯨꯝ ꯀꯣꯜ ꯇꯧꯒꯦꯅ ꯇꯧꯔꯛꯏꯅꯤꯅꯦ
ꯑꯩ ꯐꯖ ꯄꯣꯠ ꯂꯩ ꯆꯠꯂꯨꯅꯦ ꯑꯩꯁꯨ ꯅꯪꯁꯨ ꯂꯥꯛꯄ꯭ꯔꯣ ꯄꯨꯡ ꯀꯌꯥꯗꯥꯋꯥꯏ ꯋꯥꯏꯗꯅꯣ
ꯑꯣ ꯑꯩꯔꯣ ꯄꯨꯡꯁꯦ ꯑꯅꯤ ꯃꯈꯥꯏ ꯑꯗꯨꯃꯥꯏ ꯇꯥꯗꯣꯏ ꯃꯥꯜꯂꯦ ꯑꯩꯗꯣ ꯊꯕꯛ ꯍꯜꯂꯛꯄꯗꯥꯏ ꯕꯖꯥꯔꯗꯩꯅꯦ ꯑꯩꯈꯣꯏ ꯏꯃꯥꯅꯅꯦ ꯄꯣꯠ ꯑꯝꯇ ꯂꯩꯔꯛꯑꯣꯅ ꯍꯥꯏꯕ ꯑꯗꯨꯒꯤꯅꯦ ꯆꯪꯕꯅꯦꯕ ꯑꯩꯁꯦ ꯑꯗꯨꯒꯅꯦ ꯅꯪꯁꯦ ꯎꯕ ꯃꯤ ꯃꯔꯛꯁꯤꯗꯅꯦꯅ ꯅꯪꯁꯦ ꯀꯧꯒꯦꯅ ꯇꯧꯉꯩ ꯑꯗꯨꯒꯅꯦ ꯇꯟꯖꯥ ꯃꯟꯖꯥ ꯃꯤꯆꯥ ꯆꯥꯗꯗꯅ ꯀꯣꯛ ꯍꯧꯧꯖꯦꯕ ꯑꯩꯁꯦ
ꯑꯁ ꯑꯩꯅ ꯅꯪ ꯎꯍꯧꯗꯕꯁꯦ ꯆꯥꯈ꯭ꯔꯦꯗ ꯑꯩ ꯐꯤꯔꯣꯜ ꯂꯩ ꯀꯕꯅ ꯑꯝꯕꯅꯦ
ꯑꯣ ꯀꯩ ꯂꯩꯒꯦ ꯕꯖꯥꯔꯗ ꯄꯣꯠ ꯆꯩꯩ ꯌꯥꯝ ꯂꯩꯊꯧꯕ ꯎꯏꯗ꯭ꯔꯥ
ꯑꯃ ꯏꯆꯦ ꯑꯃ ꯂꯨꯍꯣꯡꯗꯧꯔꯦ ꯑꯗꯨꯗꯨꯒꯤꯅꯦ
ꯅꯣꯏ ꯏꯆꯦ ꯍꯥꯏꯁꯦ ꯄꯣꯛꯃꯤꯟꯅꯕꯔꯣ ꯅꯠꯇ꯭ꯔꯒ ꯅꯣꯏꯒꯤ ꯎꯝ ꯀꯖꯤꯟꯂꯣ ꯑꯣ
ꯑꯩꯈꯣꯏꯒꯤ ꯑꯩꯈꯣꯏꯒꯤ ꯀꯩꯅꯣꯒꯤ ꯀꯀꯥꯒꯤ ꯃꯆꯥꯅꯨꯄꯤ ꯑꯍꯟ ꯑꯃ ꯂꯩꯌꯦ ꯑꯗꯨꯗ ꯍꯟꯗꯛ
ꯂꯨꯍꯣꯡꯕ ꯀꯔꯝ ꯀꯥꯟ ꯇꯏꯅꯣ ꯍꯟꯗꯛ ꯊꯥꯁꯤꯗ ꯇꯥꯔꯤꯔꯣ
ꯎꯝ ꯅꯠꯇꯦ ꯃꯊꯪ ꯊꯥꯗ
ꯑꯣ ꯑꯣ ꯑꯣ ꯌꯥꯝ ꯀ ꯑꯗꯨꯗꯤ ꯌꯥꯝ ꯀꯟꯅ ꯊꯧꯕꯗꯤ ꯅꯠꯇꯦꯅꯦ
ꯑꯪ ꯑꯗꯨꯗꯅꯦ ꯄꯣꯠ ꯆꯩ ꯃꯆꯥ ꯃꯁꯨꯁꯤꯡꯗꯣ ꯃꯊꯪ ꯊꯥ ꯍꯥꯏꯁꯦ ꯑꯗꯨꯝ ꯌꯧꯔꯛꯇꯣꯔꯦꯗꯅ ꯈꯤꯇꯪ ꯈꯛꯇꯪ ꯉꯥꯏꯔꯦꯗꯅ
ꯂꯁꯟ ꯃꯟꯅ ꯐꯩ ꯂꯩꯁꯟ ꯃꯅ ꯐꯩ ꯏꯔꯥꯡ ꯄꯔꯥꯡ ꯃꯇꯥꯁꯤꯗ ꯍꯧꯖꯤꯛ ꯃꯇꯝꯁꯤꯗꯅꯦꯅꯦ ꯍꯟꯗꯛꯅꯦ ꯑꯩꯈꯣꯏ ꯑꯗꯨꯨꯅꯦ ꯑꯩꯈꯣꯏꯒꯤ ꯏꯆꯦ ꯑꯃꯒꯤꯅꯦ ꯎꯝ ꯃꯅꯦꯝꯄꯣꯛ ꯂꯩꯇꯕ ꯈꯟꯕ꯭ꯔꯥ ꯑꯗꯨꯒꯅꯦ ꯀꯩꯅꯣꯁꯦ ꯇꯧꯔꯛꯏꯅꯦ ꯍꯦꯛ ꯂꯩꯇꯕ ꯅꯣꯡꯉꯥꯟꯕꯁꯤꯒ ꯄꯣꯠ ꯂꯩꯍꯧꯕꯁꯨ ꯅꯠꯇꯦꯀꯣ
ꯎꯝ
ꯕꯟ ꯇꯧꯁꯟꯈꯤꯗꯅꯅꯦ ꯁꯣꯝꯗꯗꯤ ꯁꯣꯟꯣꯟꯗ ꯌꯥꯄꯣꯠꯇꯦ ꯑꯁ ꯀꯦ ꯑ ꯋꯥꯅ ꯄꯣ ꯃꯆ ꯆꯩ ꯂꯩꯅꯈ꯭ꯔꯦ ꯈꯪꯕ꯭ꯔꯥ ꯑꯗꯩ ꯐꯪꯉꯤꯀꯥꯟꯗ ꯂꯣꯏ ꯂꯩꯁꯜꯂꯒ ꯊꯝꯕ ꯌꯥꯕꯁꯨ ꯅꯠꯇꯦ ꯍꯩ ꯔꯥ ꯀꯩꯀꯥ ꯀ꯭ꯋꯥ ꯑꯣꯏꯔ ꯀꯩ ꯑꯣꯏꯣ ꯁꯤꯖꯤꯟꯅꯩꯕ ꯂꯥꯏ ꯀꯩꯀ ꯁꯤꯖꯤꯟꯅꯩ ꯄꯣꯠꯇꯨꯕꯨ ꯐꯤ ꯅꯨꯡꯅꯦ ꯍꯥꯏꯔꯗꯤ ꯄꯨꯂꯞ ꯂꯩꯁꯜꯂꯨꯔꯁꯨ ꯌꯥꯏꯗꯣ ꯑꯗꯨꯅꯅꯦ ꯐꯣꯟꯁꯦ ꯀꯣꯏ ꯇꯧ ꯇꯧꯅꯔꯒꯅꯦ ꯑꯃꯗꯒꯤ ꯑꯃꯗꯒꯤ ꯄꯣꯠꯁꯦ ꯂꯩꯅ ꯍꯣꯠꯅꯕꯗꯅꯦ ꯌꯥꯝ ꯋꯥꯏ ꯅꯣꯏ ꯉꯟꯇꯥ ꯂꯩꯁꯜꯂꯛꯏꯗꯣ ꯐꯔꯕꯅꯦ ꯊꯕꯛ ꯊꯣꯛꯑꯗꯤ
ꯎꯝ ꯑꯇꯩ ꯑꯎꯡꯄꯣꯛꯨꯝ ꯄꯣꯠꯇꯨꯗꯤ ꯁꯣꯝ ꯅꯥꯀꯟꯗ ꯇꯧꯈ꯭ꯔꯦꯗꯅ
ꯑ ꯑ
ꯎꯝ ꯕꯖꯥ꯭ꯔꯗꯩ ꯀꯩꯁꯨ ꯂꯩꯅꯔꯔꯣꯏꯕ ꯑꯗꯨꯗꯤ ꯃꯥꯒꯤ ꯐꯨꯔꯤꯠ ꯇꯨꯕ ꯑꯗꯨꯒꯤꯅꯦ ꯐꯤꯗꯛ ꯅꯨꯡꯗꯛ ꯐꯨꯔꯤꯠꯇꯣ ꯑꯅꯤ ꯑꯍꯨꯝ ꯇꯨꯒꯗꯕ ꯑꯗꯨꯗꯨꯒꯤ ꯐꯤꯗꯛꯇꯣ ꯌꯦꯡꯉꯨ ꯆꯣꯅ ꯊꯥꯔꯛꯏꯕ ꯃꯥꯗꯤ ꯂꯝ ꯂꯥꯞꯅ ꯆꯠꯄꯗꯣ ꯐꯔꯛ ꯇꯥꯔꯦꯗꯅ ꯂꯨꯍꯣꯡꯉꯝꯗꯥ ꯌꯧꯔꯕꯒꯤ ꯆꯠ ꯊꯣꯛꯍꯟꯅꯤꯡꯗ꯭ꯔꯦꯕ
ꯑꯥ
ꯑꯗꯨꯗꯨꯒꯤ ꯐꯤꯗꯛꯇꯣ ꯈꯜꯂꯨꯁꯣꯅ ꯃꯅꯥꯎꯅꯨꯄꯤꯗꯨꯒ ꯑꯩꯒ ꯂꯥꯛꯏꯅꯦ
ꯑꯣ ꯍꯣꯏ ꯑꯩ ꯅꯪꯗꯣ ꯄꯣꯠꯆꯩꯁꯦ ꯌꯥꯝ ꯀꯣꯟꯕ ꯎꯕ ꯑꯩꯅ ꯃꯁꯤ ꯅꯪꯒꯤ ꯄꯣꯠ ꯌꯥꯝꯗꯣ ꯊꯧꯗꯣꯛ ꯋꯥꯊꯣꯛꯀꯨꯝꯕ ꯊꯣꯛꯄꯒꯤ ꯂꯩꯕ ꯆꯠꯄꯁꯨ ꯃꯥꯟꯕ ꯑꯗꯨꯅꯦ ꯃꯤꯅ ꯃꯔꯣꯡ ꯉꯁꯤꯁꯦ ꯀꯩꯅꯣꯁꯨ ꯇꯧꯗ꯭ꯔꯗꯣ ꯃꯤꯁꯦ ꯀ ꯏꯅꯩꯌꯦꯕ ꯅꯨꯡꯁꯥ ꯑꯃꯁꯤꯗꯅꯦ ꯃꯌꯨꯝꯗꯒ ꯂꯩꯅꯗ꯭ꯔꯕ ꯈꯪꯗꯦ ꯕꯖꯥꯔ ꯃꯅꯨꯡꯗ ꯑꯗꯨꯅꯅꯦ ꯑꯩꯁꯦ ꯅꯪꯗꯣ ꯍꯦꯛ ꯃꯌꯥꯝꯃꯛꯇꯣ ꯀꯧꯕ ꯐꯔꯛ ꯇꯥꯕ
ꯋꯥꯅꯒ ꯋꯥꯕꯅꯦ ꯐꯤ ꯈꯜꯂꯨꯕꯒꯤ ꯑꯗꯒꯤ ꯑꯇꯣꯞꯄ ꯐꯤ ꯐꯨꯔꯤꯠꯀꯨꯝꯕ ꯇꯣꯞꯁꯀꯨꯝꯕꯁꯨ ꯈꯔ ꯌꯦꯡꯉꯛꯑꯣꯅꯅꯦ ꯕꯖꯥꯔ ꯃꯊꯛꯀꯤꯗꯨꯗ ꯀꯈꯣꯏ ꯆꯠ ꯆꯠꯂꯨꯔꯦ
ꯎꯝ
ꯑꯗꯨ ꯋꯥꯃꯟꯕꯒ ꯁꯛꯆꯨꯒꯗꯩ ꯊꯣꯛ ꯊꯣꯛꯑꯝꯃꯣꯏ ꯅꯪ ꯎꯕꯗ
ꯎꯏ ꯎꯏ ꯑꯩ ꯅꯪꯅꯦ ꯅꯁꯥꯒ ꯈꯔ ꯅꯌꯥꯡꯒ ꯀꯪꯉꯦ ꯅꯣꯏ ꯑꯃ ꯅꯨꯡꯁꯥꯒ ꯁꯥꯒꯠ ꯇꯧꯔꯛꯄꯗꯨꯗꯅꯦ ꯑꯩꯅ ꯀꯩꯅꯣ ꯃꯁꯤꯅ ꯄꯣꯠ ꯌꯥꯝꯕꯃ ꯅꯝꯝꯕꯑꯣ ꯊꯥꯕꯣꯛꯑꯣ ꯆꯠꯂꯤꯁꯤꯕꯣꯅ ꯈꯜꯂ ꯂꯩꯍꯖꯤꯅꯦ ꯑꯩꯁꯨ ꯃꯁꯤ ꯀꯧꯕ ꯐꯥ ꯇꯥꯔꯦ ꯍꯣꯔꯦꯟ ꯑꯣꯏꯅ ꯐꯣꯟ ꯇꯧꯔꯒꯦꯅ ꯑꯁ ꯑꯗꯣ ꯍꯧꯖꯤꯛꯀꯥꯟꯁꯦ ꯍꯥꯏꯁꯨ ꯍꯥꯏꯕꯅꯤ ꯕꯖꯥꯔꯗ ꯄꯣꯠ ꯂꯩꯕꯁꯦ ꯋꯥꯕꯅꯦ ꯑꯗꯨꯅꯅꯦ ꯑ ꯏꯁꯇꯣꯔꯗ ꯀꯩꯗ ꯐꯣꯟꯗ ꯊꯥꯒꯠꯂꯛꯄꯗ ꯆꯠꯂꯠ ꯆꯠꯂꯒ ꯂꯩꯅꯔꯤꯁꯦ ꯅꯨꯡꯁꯥꯃꯛꯇꯅꯦ ꯈꯥꯒ ꯋꯥꯡꯒ ꯆꯠꯄꯁꯦ ꯌꯥꯝ ꯋꯥꯕꯅꯦꯕ
ꯃꯥꯅꯦ ꯃꯥꯅꯦ
ꯂꯨꯍꯣꯡꯕꯩ ꯄꯣꯠꯀ ꯍꯥꯏꯁꯦ ꯌꯥꯝꯃꯤꯗꯣ ꯅꯨꯄꯤ ꯃꯌꯨꯝꯒꯤꯗꯤ ꯑꯃꯨꯛ
ꯌꯥꯝꯃꯤ ꯌꯥꯝꯃꯤ ꯐꯤ ꯐꯤꯔꯣꯜ ꯑꯁ ꯐꯅꯦꯛ ꯐꯤꯔꯣꯟꯜꯗꯒꯤ ꯀꯩꯗꯒꯤꯅꯦ ꯃꯆꯦꯠ ꯃꯆꯦꯠ ꯃꯆꯦꯠ ꯂꯣꯏꯕ ꯅꯥꯏꯌꯦꯕ ꯕꯖꯥꯔꯠ ꯅꯠꯇꯦꯗ
ꯎꯝ ꯎꯝ ꯑꯗꯨꯅꯦ ꯅꯣꯏ ꯍꯧꯖꯤꯛꯁꯦ ꯊꯥ ꯑꯃ ꯃꯌꯥ ꯋꯥ ꯂꯤ ꯍꯥꯏꯁꯦ ꯍꯌꯦꯡ ꯍꯦꯛ ꯂꯨꯍꯣꯡꯕ ꯅꯨꯃꯤꯠꯇꯨ ꯐꯥꯎꯕ ꯑꯗꯨꯝ ꯂꯩꯕ ꯂꯣꯏꯔꯣꯏꯗꯣꯏꯅꯦ
ꯑꯗꯨꯅꯦ ꯃꯤ ꯃꯥꯅꯅꯦ ꯂꯥꯡꯖꯔꯛꯄ ꯃꯌꯥꯝꯗꯣ ꯑꯗꯨꯐꯧ ꯀꯣꯟꯅꯗꯗꯅꯅꯦ ꯍꯧꯖꯤꯛ ꯇꯧ ꯔꯤꯖꯤꯅꯤ ꯃꯥꯖꯨꯅꯦ ꯑꯩꯈꯣꯏ ꯏꯆꯦꯗꯨꯁꯨ ꯑꯗꯨꯝ ꯃꯁꯥꯒꯤ ꯆꯍꯤꯗꯣ ꯑꯗꯨꯝ ꯈꯔ ꯀꯨꯟꯊ꯭ꯔꯥ ꯃꯊꯛꯇ ꯂꯩꯔꯕꯝꯅꯤꯅꯅꯦ
ꯎꯝ
ꯃꯁꯥꯒꯤ ꯇꯨꯡꯁꯤꯟꯗꯅ ꯂꯥꯡꯁꯤꯟꯗꯅ ꯃꯔꯨꯞ ꯌꯥꯎꯖꯗꯅ ꯇꯧꯒ ꯐꯤꯔꯣꯜ ꯃꯌꯥꯝ ꯂꯩꯔꯦꯕ
ꯎꯝ
ꯑꯗꯨ ꯂꯩꯔꯕ ꯑꯋꯥꯠꯄꯒꯤ ꯑꯋꯥꯠꯄ ꯉꯥꯛꯇ ꯑꯣꯏꯕꯒꯤ ꯃꯆꯤꯟ ꯃꯈꯥ ꯃꯌꯥꯝꯗꯨꯣ ꯃꯡꯂꯤꯁꯤꯅꯦ
ꯍꯣꯏꯅꯦ ꯌꯥꯗꯕꯅꯤꯅꯦ ꯊꯧꯗꯣꯛ ꯊꯣꯛꯄ ꯍꯥꯏꯁꯦ ꯂꯩꯔꯤꯒꯦ ꯄꯩꯁꯥ ꯍꯨꯟꯗꯣꯛꯏꯒꯦ ꯂꯣꯏ ꯅꯥꯔꯣꯏꯗꯣꯏꯅꯦ ꯍꯌꯦꯡ ꯊꯕꯛ ꯑꯦꯊꯣꯛꯄ ꯂꯣꯏꯈ꯭ꯔꯀꯥꯟꯗꯅꯦ ꯄꯩꯁꯥꯗꯣ ꯎꯔꯀꯥꯟꯗꯅꯤ ꯁꯤꯈꯩ ꯂꯣꯏꯈ꯭ꯔ ꯃꯥꯜꯂꯦꯅ ꯒ꯭ꯌꯥꯟ ꯇꯥꯔꯛꯀꯗꯣꯏꯁꯦ ꯂꯣꯏꯕ ꯌꯥꯕ ꯂꯣꯏꯁꯤꯜꯂꯀꯥꯟꯗ
ꯍꯣꯏ ꯆꯨꯝꯃꯦ ꯑꯗꯨꯃꯥꯏꯅ ꯇꯧ
ꯆꯥꯇꯥꯡꯁꯤꯒ
ꯇꯝꯅꯦ ꯃꯣꯏꯅꯅꯦ ꯑꯍꯟꯗꯣ ꯍꯥꯏꯗꯤ ꯑꯍꯟꯗꯣ ꯅꯃꯥꯏ ꯃꯊꯪꯗꯗꯤ ꯑꯩꯅ ꯑꯣꯏꯔꯦꯗꯣ ꯁꯤꯟꯕ ꯂꯥꯡꯕꯗꯣ ꯑꯩꯗꯣ ꯌꯥꯎꯍꯟꯅꯤꯡꯕ ꯃꯣꯏꯅꯗꯤ ꯑꯩꯅꯒ ꯉꯝꯗꯕꯅꯤ ꯃꯣꯏꯅ ꯆꯠꯂꯨ ꯆꯠꯂꯨ ꯑꯃ ꯑꯃꯨꯛ ꯆꯠꯂꯣ ꯃꯅꯨꯡ ꯆꯠꯂꯣ ꯆꯠꯄꯗꯅꯦ ꯑꯩꯅꯦ ꯍꯟꯗꯛꯇꯤ ꯆꯥꯔꯝ ꯊꯛꯂꯝꯒ ꯁꯨꯡꯈꯪ ꯈꯪꯗ꯭ꯔꯕꯅꯤ
ꯂꯨꯍꯣꯡꯉꯝꯗꯥꯏꯗ ꯎꯝ ꯏꯆꯦ ꯂꯨꯍꯣꯡꯕꯗ ꯀꯦꯊꯔ ꯌꯥꯎꯗꯧꯅ ꯑꯗꯨꯅ ꯅꯪ ꯏꯃꯨꯡꯃꯨꯒ ꯌꯥꯎꯅꯤꯀꯣ
ꯑꯗꯨꯅꯦ ꯁꯣꯏꯗ꯭ꯔꯕꯅꯦꯗꯣ ꯏꯃꯨꯡ ꯃꯔꯒꯅꯦ ꯋꯥꯔꯒ ꯌꯥꯡꯁꯦ ꯀꯪꯗ꯭ꯔꯦ ꯀꯪꯉꯒꯅ ꯑꯩ ꯐꯖꯕ ꯑꯃꯒ ꯈꯪꯉꯣꯏꯗꯧ
ꯎꯝ ꯑꯁ ꯍꯥꯏꯒꯨꯝꯕꯗꯅꯅꯦ ꯍꯧꯖꯤꯛꯀꯥꯟꯁꯤꯗꯅꯦ ꯂꯨꯍꯣꯡꯕꯁꯤꯅꯅꯦ ꯑꯩꯈꯣꯏꯗꯤ ꯍꯌꯦꯡꯋꯥꯏ ꯂꯨꯍꯣꯡꯗꯣꯏꯒ ꯇꯟꯕꯨ ꯇꯜꯂꯦꯗ ꯑꯩꯗꯤ ꯌꯦꯡꯅꯦ ꯅꯍꯥꯟꯋꯥꯏꯗꯤ ꯍꯩꯖꯤꯡꯄꯣꯠꯀꯁꯦ ꯑꯩꯈꯣꯏꯅ ꯈꯪꯛꯗ ꯑꯩꯈꯣꯏ ꯆꯤꯆꯦ ꯍꯣꯏ ꯀꯩꯀꯥ ꯈꯔ ꯍꯣꯡꯕꯒꯁꯦ ꯑꯗꯨꯝ ꯑꯥ ꯐꯤꯒ ꯊꯧꯑꯣꯏꯅ ꯏꯅꯗꯦꯗ ꯌꯨꯝꯗ ꯑꯔꯩꯕ ꯑꯃ ꯑꯗꯨꯝ ꯀ꯭ꯔꯀꯥꯛ ꯀ꯭ꯔꯀꯥꯥꯛ ꯀꯦꯠꯁꯜꯂꯒ ꯍꯩꯖꯤꯕꯥꯎꯒꯤ ꯐꯤꯒ ꯀꯩꯁꯨ ꯂꯩꯅ ꯌꯥꯗꯦ ꯍꯥꯏꯕ ꯍꯥꯟꯅ ꯂꯩꯕ ꯑꯃ ꯑꯗꯨꯝ ꯏꯜꯂꯒꯒ ꯄꯪꯇꯧ ꯇꯧꯅꯩ ꯐꯅꯦꯛ ꯑꯃ ꯊꯣꯛ ꯁꯦꯠꯆꯜꯂꯒ ꯃꯄꯥꯟ ꯅꯥꯏꯕꯐꯧ ꯁꯤꯦꯠꯇꯤ
ꯑꯁ ꯍꯧꯖꯤꯛꯇꯤ ꯌꯥꯗ꯭ꯔꯦ
ꯀꯩꯅꯣ ꯅꯍꯥꯟꯋꯥꯏ ꯑꯗꯒꯤ ꯃꯨꯗ꯭ꯔꯦꯁꯁꯦ ꯑꯃꯇꯪ ꯁꯦꯠꯔꯝꯃꯦꯀꯣ ꯍꯥꯏꯖꯤꯟꯄꯣꯠꯇ ꯔ ꯀꯩꯅꯣꯖꯤꯛꯀ ꯍꯠ ꯄꯣꯠꯁꯤꯕꯨꯣ ꯔꯥꯅꯤ ꯏꯟꯗꯅ ꯈꯣꯠꯇꯅ ꯍꯦꯛꯇ ꯍꯩꯤꯡꯣꯠꯇꯕꯨꯣ ꯐꯣꯇꯣ ꯀꯥꯞꯇꯅ ꯍꯥꯏꯔꯃꯦ ꯍꯧꯖꯤꯛꯅ ꯗ꯭ꯔꯦꯁꯦ ꯑꯅꯤꯔꯛꯅꯤ ꯑꯃꯨꯛ ꯁꯤꯟꯀꯠꯂꯛꯏꯁꯦ ꯑꯌꯨꯛꯀꯤ ꯅꯨꯡꯊꯤꯤꯟꯒꯤꯅ
ꯑꯅꯤ ꯑꯌꯨꯛꯇꯅ ꯈꯔ ꯆꯝꯅꯝ ꯀꯦꯕ ꯑꯗꯨꯥꯏꯅ ꯁꯤꯗꯩꯁꯤꯗ ꯅꯨꯡꯊꯤꯟꯗꯅ ꯃꯌꯥꯝ ꯀꯦꯕ
ꯁꯤꯗ ꯍꯧꯖꯤꯛ ꯑꯅꯤ ꯁꯤꯟꯀꯠꯂꯛꯑꯦꯕ ꯑꯩꯈꯣꯏ ꯑꯗꯨꯅ ꯀꯣꯛ ꯉꯥꯎꯔꯦꯕ
ꯅꯦ ꯑꯩꯈꯣꯏ ꯃꯇꯝꯗꯅ ꯍꯦꯟꯗꯣꯏꯅꯦꯗꯣ
ꯍꯦꯟꯗꯣꯏꯅꯤ ꯍꯦꯟꯗꯣꯏꯅꯤ
ꯍꯧꯖꯤꯛꯀꯥꯟꯗꯤꯅꯦ ꯏꯆꯝ ꯆꯝꯅꯅꯦ ꯂꯨꯍꯣꯡꯕ ꯑꯃ ꯆꯠꯄ ꯅꯠꯇ꯭ꯔꯥ ꯍꯩꯖꯤꯡ ꯄꯣꯠꯂꯝ ꯆꯠꯄꯐꯥꯎ ꯃꯤꯅꯤ ꯀꯦꯔ
ꯑꯦꯔꯦ ꯑꯗꯨꯅꯅꯦ ꯑꯩꯈꯣꯏꯗꯤꯅꯦ ꯄꯩꯁꯥꯒ ꯂꯩꯇ꯭ꯔꯦ ꯏꯃꯥꯟꯅꯕꯤ ꯕꯥꯇꯣꯟ ꯂꯥꯛꯄꯗ ꯑꯩ ꯍꯔꯥꯎꯗ꯭ꯔꯕꯅꯤ ꯑꯩꯈꯣꯏꯅ ꯆꯝꯅ ꯀ ꯑꯩꯅ ꯄꯨꯡꯀꯤ ꯀꯦꯔ ꯆꯠꯄꯗꯣ ꯃꯤ ꯃꯔꯛ ꯆꯪꯕꯗꯗꯤꯅꯦ ꯐꯖꯗꯦ
ꯍꯣꯏ ꯍꯣꯏ ꯂꯋꯥꯏ ꯇꯥꯔꯕ ꯅꯤ ꯍꯧꯖꯤꯛꯀꯥꯟꯗꯤ ꯗ꯭ꯔꯦꯁ ꯅꯨꯡꯃꯛꯇ ꯁꯦꯠꯂꯁꯨ
ꯗꯗ꯭ꯦꯁ ꯁꯤꯅꯅꯦ ꯏꯃꯥꯟꯅꯕꯤꯁꯤꯡꯁꯦ ꯀꯥꯏ ꯀꯥꯏꯗꯩꯕꯨ ꯁꯦꯠꯂꯛꯏꯅꯣ ꯈꯪꯗꯦ ꯑꯩ ꯌꯨꯝꯗꯤ ꯀꯩ ꯄꯩꯁꯥ ꯀꯩꯁꯨ ꯏꯄꯥꯏ ꯄꯥꯏꯕ ꯑꯣꯏꯗꯦ ꯅꯣꯡ ꯐꯥꯠꯇꯣꯛ ꯁꯦꯠꯇꯣꯔꯛꯄꯗꯗꯤꯅꯦ ꯂꯨꯍꯣꯡꯕ ꯆꯠꯂꯦꯗꯅ ꯑꯥ ꯀꯩꯅꯣꯝꯇꯣꯏꯕ ꯗ꯭ꯔꯦꯁꯀꯁꯤꯕꯨ ꯃꯣꯏꯅ ꯁꯦꯠꯂꯤ ꯃꯌꯥꯝꯁꯤꯕꯨ ꯑꯩꯈꯣꯏꯗꯤꯅꯦ ꯑꯃ ꯑꯁ ꯃꯣꯏꯒ ꯃꯥꯟꯅꯔꯣꯏꯗ ꯈꯟꯕꯗꯅꯦ ꯑꯃ ꯆꯠꯊꯣꯛꯅꯤꯡꯕꯒ ꯐꯥꯎꯗ꯭ꯔꯕꯅꯦ ꯑꯩꯗꯤ
ꯑꯗꯨꯅꯦ ꯃꯣꯏꯅ ꯐꯖꯅ ꯁꯦꯠꯂꯒ ꯑꯩꯈꯣꯏꯅ ꯑꯃꯨꯛ ꯐꯖꯍꯧꯗ꯭ꯔꯗꯤ ꯑꯁ ꯏꯀꯥꯏꯕꯣꯏ ꯀꯩꯕꯣꯏ ꯅꯨꯡꯉꯥꯏꯇꯕꯗꯣ ꯑꯗꯨꯝ ꯐꯥꯎꯕꯅꯦꯕ ꯏꯁꯥꯅ ꯍꯟꯇꯅ ꯈꯟꯖꯕꯒꯤ ꯇꯥꯏꯞ
ꯎꯝ ꯎꯝ ꯎꯝ ꯈꯜꯂꯤꯅꯦ ꯏꯁꯥ ꯏꯊꯟꯇ ꯅꯨꯡꯉꯥꯏꯖꯗꯕꯗꯣ ꯃꯣꯏꯅꯕꯨꯗꯤ ꯀꯩꯁꯨꯨꯝ ꯍꯥꯏꯔꯛꯇ꯭ꯔꯁꯨꯄꯥ
ꯑꯗꯨꯅꯦ ꯃꯌꯥꯝ ꯃꯔꯛꯇ ꯇꯤꯟꯕ ꯉꯝꯗꯕ ꯃꯤꯗꯤ ꯑꯗꯨꯝ ꯃꯤ ꯇꯤꯟ ꯂꯣꯏꯅꯕ ꯍꯩꯇꯕ ꯇꯤꯟꯅꯕ ꯌꯥꯗꯕ ꯂꯋꯥꯏ ꯑꯗꯨꯝ ꯆꯪꯉꯦ ꯍꯥꯏꯁꯦ
ꯈꯪꯗꯗ ꯍꯧꯖꯤꯛꯀꯥꯟꯗꯤꯅꯦ ꯃꯤꯅ ꯑꯗꯨꯅꯦ ꯑꯥ ꯂꯋꯥꯏ ꯆꯪꯉꯦ ꯑꯗꯨ ꯇꯧꯋꯦ ꯍꯥꯏꯒꯗ꯭ꯔꯥ ꯄꯩꯁꯥ ꯃꯤ ꯇꯤꯟꯅꯅꯕ ꯍꯣꯠꯅꯕꯖ ꯆꯥꯅꯕ ꯍꯣꯠꯅꯕ ꯍꯥꯏꯁꯦ ꯄꯩꯁꯥꯅꯦꯕ ꯂꯣꯏꯅ ꯂꯨꯍꯣꯡꯕ ꯑꯃꯀ ꯍꯥꯏꯁꯦ ꯑꯁ ꯌꯨꯝꯗꯅꯦ ꯂꯨꯍꯣꯡꯕ ꯑꯃ ꯊꯣꯛꯄꯗꯅꯦ ꯂꯨꯍꯣꯡꯕ ꯆꯠꯄꯗ ꯂꯤꯁꯤꯡ ꯑꯍꯨꯝ ꯃꯔꯤꯅꯤ ꯍꯧꯖꯤꯛ
ꯍ ꯇꯔꯥꯏ ꯇꯔꯥꯏꯕ
ꯄꯥꯡꯉꯝꯅꯦ ꯏꯃꯥꯟꯅꯕꯤꯒꯤ ꯕꯥꯇꯣꯟ ꯂꯥꯛꯄꯒ ꯍꯔꯥꯎꯗ꯭ꯔꯦ ꯑꯩ ꯍꯧꯖꯤꯛ
ꯑꯗꯨꯅꯦ ꯄꯣꯄꯥꯡꯁꯤꯁꯨꯅꯦ ꯆꯝꯃꯉꯥꯒ ꯄꯤꯕ ꯌꯥꯕ ꯅꯠꯇ
ꯑꯗꯨꯅꯤ ꯑꯗꯨꯅꯤ ꯌꯥꯝꯅ ꯑꯉꯥꯡꯇ ꯑꯉꯥꯡꯁꯨ ꯅꯠꯇ꯭ꯔꯦ ꯅꯣꯏꯁꯨ ꯉꯥꯏꯔꯦ ꯆꯥꯝꯃꯉꯥ ꯄꯤꯗꯨꯕꯨ ꯅꯨꯡꯉꯥꯏꯔꯤꯕ꯭ꯔꯣ ꯅꯣꯏ
ꯏꯀꯥꯏꯔꯕꯗꯣ
ꯑꯗꯨꯅꯤ ꯃꯤꯅ ꯂꯤꯁꯤꯡ ꯂꯤꯁꯤꯡ ꯊꯥꯗꯅꯔꯦ ꯑꯗꯨꯗꯕꯨ ꯀꯃꯥꯏꯅ ꯑꯩꯈꯣꯏ ꯆꯥꯝꯃꯉꯥ ꯄꯤꯔꯨꯗꯣꯏꯅꯣ ꯌꯦꯉ
ꯑ
ꯀꯃꯤꯒ ꯇꯥꯕ
ꯒ꯭ꯌꯥꯟ ꯇꯥꯗꯦ ꯆꯥꯎꯈꯠꯂꯛꯄꯩ ꯃꯇꯨꯡ ꯏꯟꯅ ꯄꯩꯁꯥꯅ ꯃꯔꯣꯛ ꯑꯃ
ꯑꯗꯨꯅꯦ ꯂꯨꯍꯣꯡꯕꯁꯤꯕꯨ ꯀꯩꯅꯣ ꯅꯍꯥꯟꯋꯥꯏꯗꯤ ꯂꯨꯍꯣꯡꯕ ꯑꯝꯗ ꯔꯥꯅꯤ ꯐꯤ ꯑꯃ ꯑꯗꯨꯗꯨꯅ ꯑꯥ ꯀꯩꯅꯣ ꯂꯩ ꯂꯦꯡꯕꯁꯨ ꯏꯜꯂꯤ ꯑꯗꯒꯤ ꯆꯥꯛꯀꯧꯕꯁꯨ ꯏꯜꯂꯤ ꯄꯪ ꯏꯟꯗ ꯏꯜꯂꯤꯗ ꯑꯗꯒꯤ ꯆꯥꯛꯀꯧꯕꯒꯁꯦ ꯀꯩꯁꯨ ꯐꯣꯇꯣꯕꯨ ꯀꯥꯞꯄꯨ ꯀꯥꯞꯇꯦꯗ ꯊꯥꯏꯅꯗꯗꯤ ꯀꯣ ꯈꯔ ꯆꯥꯛ ꯏꯁꯤꯡ ꯆꯥꯕꯗꯒ ꯈꯤꯇꯪ ꯈꯇꯪꯒꯗꯤ ꯀꯥꯞꯅꯕ꯭ꯔꯥ ꯑꯗꯨ ꯃꯉꯥꯏꯔꯦ ꯆꯥꯛꯀꯧꯕꯒꯁꯦ
ꯏꯁꯁ ꯑꯩꯈꯣꯏ ꯍꯧꯖꯤꯛꯇꯤꯅꯦ ꯂꯨꯍꯣꯡꯗ꯭ꯔꯤꯉꯩꯗ ꯄ꯭ꯔꯤ ꯐꯣꯇꯣ ꯁꯨꯠꯄꯨ ꯍꯥꯏꯕꯣ ꯀꯔꯤ ꯍꯥꯏꯕ ꯏ ꯇꯧꯅꯔꯤ ꯃꯌꯥꯝꯁꯦ ꯑꯩ ꯍꯩꯅꯗꯦ ꯀꯦꯛꯄꯨ ꯀꯛꯄ ꯍꯩꯖꯤꯡꯕꯣꯠꯇ
ꯑꯗꯨꯅꯤꯅꯦ ꯀꯦꯛꯇꯅ ꯃꯔꯣ ꯑꯃ ꯂꯨꯄꯥ ꯂꯤꯁꯤꯡ ꯃꯔꯤ ꯃꯉꯥꯅꯤꯀꯣ
ꯃꯥꯅꯦ ꯑꯗꯣ ꯎꯝ ꯑꯗꯨ ꯈꯛꯇꯪꯒꯤ ꯅꯠꯇꯦ ꯃꯤ ꯅꯪꯝꯕꯣ ꯎ ꯆꯦꯟꯕ ꯐꯥꯎꯅꯦ ꯐꯩꯖꯤꯡꯄꯣꯠꯀꯤ ꯇꯥꯏꯞꯇ ꯑꯆꯥꯄꯣꯠꯀꯥꯁꯦ ꯏ ꯂꯩꯃꯦ
ꯍꯥꯞꯄꯦ ꯍꯥꯞꯄꯦ ꯑꯗꯨꯅ ꯑꯃꯨꯛ ꯀꯥꯏꯗꯤ ꯆꯠꯅꯔꯩꯅꯣ ꯈꯪꯗꯌꯦ ꯍꯟꯗꯛ ꯆꯍꯤ ꯑꯃꯅꯤꯅꯤꯁꯤ ꯇꯧꯔꯤ ꯅꯣꯏ ꯑꯗꯣꯝꯗꯁꯨ ꯇꯧꯕ꯭ꯔꯣ
ꯇꯧꯋꯦ ꯇꯧꯋꯦ ꯏꯁ ꯑꯆꯥꯄꯣꯠꯀꯥꯁꯦ ꯑꯃ ꯕꯣꯛꯁꯇ ꯍꯥꯟꯕꯤꯗꯦꯀꯥꯗꯣ ꯃꯌꯥꯝ ꯌꯦꯟꯗꯅ ꯄꯨꯔꯥ ꯑꯩꯅ ꯍꯥꯏꯁꯤꯅꯤ ꯍꯩꯖꯤꯡꯄꯣꯠꯇꯒꯤ ꯍꯦꯟꯈ꯭ꯔꯦ ꯅꯨꯄꯤ ꯆꯦꯟꯕꯩ ꯊꯤꯟꯕꯗ
ꯇꯧꯋꯦ ꯑꯗꯨꯅꯤ ꯅꯍꯥꯟꯋꯥꯏꯗꯤ ꯅꯨꯄꯤ ꯆꯦꯟꯕꯁꯦ ꯅꯍꯥꯟꯋꯥꯏ ꯍꯥꯏꯁꯦ ꯌꯥꯝ ꯀꯨꯏꯕ ꯃꯇꯝ ꯅꯠꯇ꯭ꯔꯤꯀꯣ ꯑꯗꯨꯝ ꯑ ꯣꯛꯁ ꯇ ꯀꯩꯀꯥ ꯍꯩ ꯃꯍꯤ ꯈꯔ ꯄꯨꯔꯒ ꯑꯗꯒꯤ ꯈꯖꯨꯔ ꯈꯔ ꯁꯤꯡꯉꯥꯔ ꯈꯔ ꯄꯨ ꯒ ꯅꯨꯄꯤ ꯃꯌꯦꯝꯅ ꯆꯥ ꯈꯔ ꯂꯣꯜꯂꯝꯃꯒ ꯑꯗꯨꯝ ꯂꯣꯏꯁꯜꯂꯤ ꯅꯠꯇ꯭ꯔꯅꯦꯀꯣ ꯍꯧꯖꯤꯛꯇꯤꯅꯦ ꯄꯨꯔꯥ ꯍꯥꯏꯖꯟꯐꯥꯎꯒꯤ ꯇꯥꯏꯞꯇ ꯑꯥꯏꯇꯦꯝ ꯇꯔꯦꯠ ꯅꯤꯄꯥꯜ ꯃꯥꯄꯜꯗꯧꯔ ꯍꯥꯞꯅꯔꯤꯕꯃꯤꯅꯤ ꯌꯦ ꯄꯣ
ꯍꯥꯞꯄꯦ ꯍꯥꯞꯄꯦ ꯑꯗꯨꯒꯅꯦ ꯅꯨꯄꯤ ꯃꯌꯨꯝꯅꯁꯨꯅꯦ ꯑꯆꯧꯕ ꯇꯧ ꯇ ꯁꯤꯡꯖꯨꯕꯨ ꯇꯕꯣ
ꯇꯧꯏ ꯇꯧꯏ ꯑꯗꯨꯅꯅꯦ ꯍꯧꯖꯤꯛꯀꯥꯟꯅꯤꯅꯦ ꯆꯦꯟꯕꯒꯁꯦ ꯑꯗꯒꯤ ꯗ꯭ꯔꯦꯁ ꯐꯪꯉꯤ ꯎ ꯅꯪꯁꯨ ꯎꯔꯤꯗꯨꯅꯤ ꯅꯍꯥꯟꯋꯥꯏꯗꯤ ꯁ ꯂꯨꯄꯥꯒꯁꯦ ꯑꯔꯩ ꯑꯔꯩ ꯄꯪꯁꯤ ꯁꯤꯅꯦ ꯀꯣꯇꯦꯛ ꯑꯣꯏꯒꯦꯥ ꯀꯧꯔꯥ ꯍꯧꯖꯤꯛꯇꯤ ꯀꯣꯂꯨ ꯑꯗꯨ ꯑꯗꯥ ꯁꯅꯥ ꯁꯤꯕ ꯑꯃ ꯑꯣꯔꯤꯖꯤꯅꯦꯜ ꯅꯠꯇꯦ ꯍꯥꯏꯔꯁꯨ ꯐꯤꯁꯨ ꯔꯥꯅꯤ ꯐꯤ ꯑꯗꯨ ꯑꯗꯥ ꯑꯗꯨꯅ ꯆꯦꯟꯕꯒꯁꯦ ꯂꯨꯄꯥ ꯂꯤꯁꯤꯡ ꯌꯥꯡꯈꯩ ꯍꯨꯝꯐꯨ ꯍꯨꯝꯗ꯭ꯔꯥꯅꯦ ꯍꯧꯖꯤꯛ ꯂꯥꯛ ꯃꯌꯥꯅꯤ ꯍꯧꯖꯤꯛ ꯆꯦꯟꯕꯗ ꯆꯪꯅꯩꯁꯦ ꯒꯥꯔꯤ ꯅꯨꯡꯂꯤ ꯍꯥꯏꯕ ꯑꯃ ꯂꯩ ꯄꯨꯔꯥ ꯕꯦꯔꯥꯅꯤꯀꯣ ꯆꯦꯟꯗꯧꯕꯒ ꯑꯀꯤꯕ ꯑꯃ ꯌꯥꯎꯔꯦ
ꯅꯪ ꯅꯣꯏ ꯑꯩꯈꯣꯏꯅ ꯃꯇꯧ ꯇꯝꯕꯒ ꯉꯝꯒꯗꯕ ꯅꯠꯇꯦꯗ ꯃꯇ ꯁ꯭ꯋꯥꯏꯗ ꯇ ꯜꯂ ꯁꯤꯒꯨꯝꯕ ꯋꯥꯔꯤꯁꯤ ꯇꯣꯛꯑꯁꯤ
ꯑꯗꯨꯅꯤ ꯑꯗꯨꯅꯤ ꯁꯨꯝ ꯁꯥꯖꯜꯂꯨꯔꯅꯤ ꯅꯠꯇ꯭ꯔꯒ ꯌꯨꯝꯒ ꯄꯥꯟꯕ ꯏꯌꯦ
ꯎꯝ ꯎꯝ ꯑꯩ ꯂꯨꯍꯣꯡꯕ ꯂꯣꯏꯔꯀꯥꯟꯗ ꯅꯣꯏꯔꯣꯝꯗ ꯀꯣꯏꯔꯛꯀꯦ
ꯍꯣꯏ ꯍꯣꯏ ꯍꯣꯏ ꯅꯪꯁꯨ ꯂꯨꯍꯣꯡꯕꯒꯤ ꯊꯕꯛ ꯏꯪꯈꯥꯡꯒ ꯆꯠꯂꯨꯕ ꯉꯁꯥꯏ ꯀꯣꯆꯠ ꯆꯠꯂꯨꯕ ꯈꯣꯠꯄꯒ ꯂꯨꯍꯣꯡꯕꯥꯎ ꯀꯩꯣ ꯂꯩꯕꯒ ꯅꯣꯏꯁꯨ ꯋꯥꯔꯝꯃꯅꯤ ꯄꯣꯊꯥꯖꯔꯣ
ꯍꯣꯏ ꯍꯣꯏ ꯎꯝ ꯍꯣꯏ ꯍꯣꯏ ꯑꯩ ꯊꯝꯃꯦ ꯊꯝꯃꯦ
ꯃ ꯊ